ꯍꯥꯏꯕꯣ
ꯅꯨꯡꯉꯥꯏꯔꯤꯌꯦ
ꯎꯝ ꯀꯌꯥꯝ ꯀꯨꯏꯔꯒꯦ ꯀꯥꯏ ꯂꯩꯒꯦ
ꯑꯩꯕꯨꯗꯤ ꯌꯨꯝꯗ ꯂꯩꯌꯦ ꯅꯪ ꯍꯜꯂꯛꯄ ꯀꯌꯥꯝ ꯀꯨꯏꯔꯒꯦ
ꯑꯩ ꯑꯩ ꯉꯥꯎ ꯈꯪꯗꯦ ꯍꯣꯏ ꯁꯨꯝ ꯀꯃꯥꯏꯅ ꯇꯧꯔꯤ ꯉꯁꯤ ꯉꯔꯥꯡ ꯄꯥꯎ ꯐꯥꯎꯅꯗ ꯀꯨꯏꯔꯦ ꯍꯥꯏꯗ ꯀꯥꯏ ꯀꯥꯏ ꯆꯠꯊ ꯀꯥꯏ ꯀꯥꯏ ꯀꯣꯏ ꯆꯠꯂꯨꯔꯕꯅꯣ ꯀꯃꯥꯏꯅ ꯇꯧꯔꯕꯅꯣ ꯍꯥꯏꯅ ꯍꯪꯒꯦ ꯇꯧꯔꯝꯕꯅꯤꯗ
ꯑꯩꯕꯨꯗꯤ ꯀꯩꯁꯨ ꯊꯣꯏꯗꯣꯛꯄꯕꯨꯗꯤ ꯆꯠ ꯇꯤꯌꯦ ꯑꯗꯨꯝ ꯌꯨꯝꯗ ꯂꯩꯌꯦꯦ ꯉꯔꯥꯡꯕꯨꯗꯤ ꯎꯝ ꯃꯣꯏ ꯁꯨꯃꯥꯡ ꯂꯤꯂꯥ ꯂꯩꯌꯦꯅ ꯌꯦꯡꯕ ꯆꯠꯂꯦ ꯅꯨꯡꯗꯥꯡꯗꯣ ꯅꯪꯁꯨ ꯀꯣꯜ ꯇꯧꯔꯛꯇꯕꯗꯨꯗ ꯑꯗꯨꯒ ꯅꯪꯕꯨ ꯆꯥꯛ ꯏꯁꯤꯡ ꯆꯥꯔꯕꯣ ꯀꯃꯥꯏ ꯇꯧꯒꯦ ꯆꯥꯗꯔꯤꯗ ꯑꯗꯨ ꯁꯨꯃꯥꯡ ꯂꯤꯂ ꯍꯥꯏꯗꯤ ꯀꯋꯥꯏꯗꯣꯏꯅꯣ ꯀꯥꯏꯗꯣꯏꯅꯣ ꯀꯔꯤꯒꯤꯅꯣ ꯑꯥ ꯇꯨꯔꯦꯜ ꯋꯥꯡꯃꯗ ꯑꯦꯛꯁꯂꯦꯟ ꯑꯦꯀꯥꯗꯃꯤ ꯍꯥꯏꯅ ꯁ꯭ꯀꯨꯜ ꯑꯃ ꯍꯥꯡꯕꯗꯣ ꯑꯗꯨꯒꯤ ꯁꯨꯝ ꯁꯨꯃꯥꯡ ꯂꯤꯂꯥ ꯇꯧꯕꯅꯤꯗ ꯒꯥꯔꯗꯦꯟ ꯃꯈꯣꯡꯗ ꯍꯥꯏꯇꯥꯔꯦ
ꯎꯝ ꯄꯨꯡ ꯀꯌꯥꯗꯒꯤ
ꯄꯨꯡꯁꯦ ꯑꯁꯦꯡꯕꯩꯕꯨꯗꯤ ꯇꯔꯦꯠ ꯁ꯭ꯋꯥꯏꯗꯩ ꯍꯧꯒꯗꯕꯅꯦ ꯑꯗꯨ ꯅꯣꯡꯗꯨ ꯁꯨꯝ ꯄꯠ ꯄꯠ ꯇꯧꯕꯒꯤ ꯄꯨꯡ ꯃꯥꯄꯜ ꯇꯔꯥ ꯁ꯭ꯋꯥꯏ ꯍꯧ ꯃꯥꯄꯜ ꯃꯈꯥꯏ ꯁ꯭ꯋꯥꯏꯗꯒꯤ ꯍꯧꯔꯝꯗꯧ ꯃꯥꯜꯂꯦ ꯇꯔꯥ ꯇꯥꯔꯒꯦ ꯇꯧꯔꯝꯗꯧ ꯃꯥꯜꯂꯦ ꯍꯧꯕꯗ ꯅꯣꯡꯃꯨꯛ ꯍꯥꯡꯕ ꯉꯥꯏꯂꯔꯣꯏꯁꯦ ꯑꯁꯇꯦꯠ ꯕꯣꯔꯗ ꯑꯣꯏ ꯑꯗꯨꯏꯅꯦ ꯑꯗꯨꯒ ꯍꯥꯡꯕꯗꯤ ꯍꯧꯗ꯭ꯔꯤ ꯑꯥ ꯖꯁ ꯑꯥ ꯏꯅꯣꯒ꯭ꯔꯦꯠ ꯇꯧꯕ ꯈꯛꯇꯅꯦ ꯑꯗꯣ ꯍꯥꯡꯕꯁꯦ ꯗꯦꯠ ꯁꯕꯦꯟ ꯍꯟꯗꯛꯀꯤ ꯖꯨꯟ ꯁꯕꯦꯟꯇꯤꯟꯗꯒꯤ ꯍꯧꯗꯣꯏꯅꯦ ꯀ꯭ꯂꯥꯁ ꯏꯂꯚꯦꯟ ꯑꯦꯟ ꯇꯨꯋꯦꯜꯐ ꯈꯛꯇꯅꯦ ꯍꯧꯕꯗꯨꯕꯨꯗꯤ ꯍꯟꯗꯛꯀꯤ ꯑꯣꯏꯅꯗꯤ ꯏꯂꯚꯦꯟꯗꯒꯤ ꯍꯧꯗꯣꯏꯅꯦ
ꯏꯂꯚꯦꯟ ꯇ꯭ꯨꯋꯦꯜ
ꯍꯣꯏ
ꯑꯗꯣ ꯀ꯭ꯂꯥꯁ ꯋꯥꯟ ꯇꯨꯗꯤ ꯌꯥꯎꯗꯕ
ꯍꯥꯏꯌꯔ ꯁꯦꯀꯦꯟꯗꯔꯤ ꯈꯛꯇꯅꯦ ꯍꯥꯡꯉꯤꯁꯦ ꯏꯂꯚꯦꯟ ꯇꯨ꯭ꯋꯦꯐꯀꯤ ꯈꯛꯇꯅꯦ
ꯎꯝ ꯑꯣꯆ ꯀꯔꯤ ꯃꯠ ꯊꯦꯜ ꯇꯧꯔꯦ ꯉꯥꯁꯤꯅ
ꯉꯥꯁꯤꯕꯨꯗꯤ ꯎꯝ ꯆꯤꯛꯀꯟ ꯇꯧꯋꯦ ꯑꯗꯣ ꯍꯧꯖꯤꯛꯄꯨꯗꯤ ꯀꯕꯣꯛ ꯆꯥꯔꯤ
ꯆꯤꯛꯀꯟ ꯇꯧꯔꯝꯃꯗꯤ ꯍꯥꯎꯔꯝ ꯃꯅꯤꯅꯦ ꯀꯧꯔꯛ
ꯀꯧꯔꯛꯇꯦꯅ ꯃꯤꯗꯤ ꯍꯣꯏ ꯀꯧꯕꯗꯨ ꯐꯔꯛ ꯇꯥꯔꯕ ꯌꯥꯝ ꯇꯧꯕ ꯅꯠꯇꯕꯅꯤꯅꯀꯣ ꯌꯥꯝ ꯇꯧꯕ ꯑꯣꯏꯔꯗꯤ ꯁꯣꯔꯛꯄ ꯌꯥꯕ ꯅꯠꯇꯝꯅꯤꯅ ꯌꯨꯝꯒꯤ ꯈꯔ ꯆꯥꯕꯅꯤꯅꯅꯦ ꯑꯗꯨꯝ ꯀꯧꯔꯛꯇ꯭ꯔꯥꯕ ꯅꯪꯗꯤ ꯂꯥꯏꯔꯤꯛꯁꯨ ꯌꯥꯝ ꯄꯥꯖꯕꯗꯨꯗ ꯗꯤꯁꯇꯕ ꯇꯧꯅꯤꯡꯗ꯭ꯔꯕ
ꯑꯣ ꯑꯩꯒꯤ ꯁꯔꯨꯛꯁꯦ ꯅꯪꯅ ꯆꯥꯔꯣꯀꯣ ꯄꯦꯜꯂꯕ ꯅꯠꯇ꯭ꯔꯣ ꯅ
ꯄꯦꯟꯈ꯭ꯔꯦ ꯄꯦꯟꯈ꯭ꯔꯦ ꯅꯪ ꯌꯥꯎꯗꯅ ꯆꯥꯕꯗꯣ ꯌꯥꯝ ꯄꯦꯟꯈ꯭ꯔꯦ ꯑꯩ
ꯍꯣꯏ ꯁꯦ ꯍꯌꯦꯡ ꯅꯣꯡꯃ ꯄꯨꯊꯣꯛꯍꯜ ꯄꯊꯣꯛꯍꯜꯂꯒ ꯂꯣꯏꯔꯦ ꯀꯩꯅꯣ
ꯄꯨꯊꯣꯛꯅꯕ ꯄꯩꯁꯥꯒ ꯂꯩ ꯇꯦ ꯍꯧꯖꯤꯛ ꯑꯩꯉꯣꯟꯗ
ꯄꯦ ꯂꯥꯢꯔꯕꯅꯦ ꯀꯌꯥꯝ ꯇꯠꯂꯕꯅꯣ
ꯇꯠꯇꯦꯗ ꯅꯪꯒ ꯑꯗꯨꯝ ꯃꯥꯟꯅꯩꯗ
ꯑꯥ ꯑꯩꯉꯣꯡꯗꯩ ꯈꯤꯇꯪ ꯍꯦꯟꯗꯣꯏꯕ ꯌꯦꯅꯤꯅꯦ ꯇꯧꯔꯤꯁꯦ
ꯅꯣꯏꯒꯤ ꯃꯁꯥꯁ ꯇꯧꯕ ꯆꯠꯄ ꯍꯥꯏꯁꯦ ꯌꯨꯝꯗ ꯇꯧꯖꯩꯔꯥ ꯅꯠꯇ꯭ꯔꯒ ꯐꯤꯖꯣꯊꯦꯔꯥꯄꯤ ꯇꯥꯏꯞꯇ ꯃꯤꯉꯣꯟꯗ ꯆꯠꯂꯤꯔꯥ ꯀꯃꯥꯏꯅ ꯇꯩꯅꯣ
ꯅꯠꯇꯦ ꯁꯨꯝ ꯑꯥ ꯀꯔꯤ ꯍꯥꯏꯅꯤ ꯑꯥ ꯖꯁ ꯔꯤꯐ꯭ꯔꯦꯁ
ꯍꯥꯢꯗꯣꯢꯔ ꯌꯨꯝꯗ ꯇꯧꯖꯩꯔꯕ ꯑꯗꯣ ꯑꯩꯅ ꯍꯪꯉꯤꯗꯣ ꯅꯪꯉꯣꯟꯗ ꯀꯔꯝꯃꯏ ꯇꯧꯕ ꯃꯁꯥꯖꯅꯣ ꯍꯪꯕ ꯅꯠꯇꯤꯌꯦ ꯌꯨꯝꯗ ꯇꯧꯖꯕ꯭ꯔ ꯑꯣꯔ ꯐꯤꯖꯣꯊꯦꯔꯥꯄꯤꯒꯤ ꯇꯥꯏꯞꯇ ꯁꯝꯋꯤꯌꯔꯗ ꯆꯠꯂꯒ ꯇꯧꯕ꯭ꯔ ꯍꯪꯕꯅꯦ ꯗꯦꯠ ꯏꯁ ꯕꯦꯔꯤ ꯁꯤꯝꯄꯜ ꯌꯨꯝꯗ ꯇꯧꯋꯦ ꯍꯥꯏꯔꯒ ꯂꯣꯏꯔꯦ ꯔꯦ
ꯌꯨꯝꯗ ꯌꯨꯝꯗ ꯎꯝ ꯌꯨꯝꯗ ꯇꯧꯔꯦ ꯑ ꯀꯩꯅꯣ ꯇꯧꯔꯕꯅꯤꯅ ꯈꯤꯇꯪ ꯑꯌꯨ ꯑꯌꯨꯛ ꯅꯨꯡꯊꯤꯜꯗꯤ ꯀꯩꯅꯣ ꯐꯥꯔꯛ ꯇꯥꯔꯦ ꯑꯗꯨꯅ ꯌꯨꯝꯗ ꯑꯣꯏꯅ ꯊꯕꯛ ꯆꯠꯊꯣꯛ ꯆꯠꯁꯤꯟ ꯊꯕꯛ ꯏꯟꯈꯥꯡ ꯈꯤꯇꯪ ꯂꯩꯕꯅꯤꯅ ꯆꯠꯄ ꯈꯣꯠꯄꯗꯨ
ꯑꯗꯨꯒꯤꯗꯨ ꯃꯥꯒꯤꯗꯨ ꯀꯩꯗꯧꯕꯩꯅꯣ ꯈ꯭ꯋꯥꯡ ꯅꯥꯕꯩꯔꯥ ꯐꯩ ꯅꯥꯕꯩꯔꯥ ꯀꯩꯗꯧꯕꯩꯅꯦ
ꯄꯦꯔꯤꯀꯁ ꯕꯦꯟ ꯍꯥꯏꯕ꯭ꯔ ꯑꯃ ꯂꯥꯏꯅꯥ ꯑꯃ ꯂꯩ ꯂꯩꯌꯦ ꯂꯩꯌꯦ ꯍꯥꯏꯕꯅꯦ ꯐꯖꯅꯗꯤ ꯈꯪꯗ꯭ꯔꯦ ꯑꯩꯁꯨꯦ ꯃꯣꯏ ꯕꯦꯔꯤꯀꯁ ꯕꯦꯟꯗꯤ ꯍꯥꯏ ꯍꯥꯏꯅꯩ ꯑꯗꯨꯗ ꯑꯩꯈꯣꯏ ꯁꯤꯡꯂꯤ ꯅꯥꯎꯔꯤꯁꯦ ꯈꯤꯇꯪ ꯑꯥꯎꯠꯁꯥꯏꯠ ꯍꯥꯏꯇ ꯃꯄꯥꯟꯂꯣꯝꯗ ꯄꯨꯁ ꯇꯧꯔꯛꯄ ꯃꯄꯥꯟꯂꯣꯝꯗ ꯊꯣꯛꯂꯛꯄ ꯏꯁꯀꯤꯟ ꯃꯣꯏ ꯎꯟꯁꯥꯁꯤꯗ ꯚꯤꯖꯤꯕꯜ ꯌꯥꯝꯅ ꯆꯥꯎꯅ ꯆꯥꯎꯅ
ꯑꯣ ꯀꯂꯥꯞꯇꯒ ꯌꯥꯝ ꯂꯩꯕꯗꯣ
ꯑꯣ ꯃꯥꯅꯦ ꯃꯥꯅꯦ
ꯎꯝ
ꯑꯗꯨꯗ ꯈꯪꯗꯦ ꯍꯥꯏꯐꯦꯠꯇꯪ ꯈꯤꯇꯪ ꯁꯨꯝ ꯇꯥꯇꯞ ꯇꯥꯆꯞ ꯍꯥꯏꯗꯣꯏꯔꯥ ꯑꯃ ꯁꯨꯝ ꯇꯧꯕꯅꯤꯅ ꯌꯥꯝꯅ ꯌꯥꯝ ꯀꯟꯅ ꯌꯥꯝ ꯀꯟꯅ ꯇꯧꯕ ꯅꯠꯇꯦꯗ ꯑꯩꯅ ꯑꯗꯨ ꯍꯥꯏꯔꯒꯕꯨ ꯀꯩꯅꯣꯝꯇ ꯅꯤꯡꯁꯤꯡꯉꯛꯏꯅꯦ ꯑꯩꯕꯣ
ꯆꯥꯕꯩ ꯊꯛꯄꯩ ꯇꯥꯡꯀꯛꯁꯤ ꯌꯧꯁꯤꯜꯂꯛꯄꯅꯤꯅ ꯆꯤꯛꯀꯟ ꯕꯤꯔꯌꯥꯅꯤꯗꯣ
ꯃꯈꯥ ꯇꯥꯕꯤꯌꯨ ꯌꯥꯅꯤ
ꯑꯝꯇꯪ
ꯅꯪ ꯊꯣꯡꯕꯁꯨ ꯍꯩ ꯇꯦ ꯑꯗꯨꯒ ꯅꯪꯅ ꯆꯥꯁꯤ ꯆꯥꯁꯤꯗ ꯍꯥꯏꯁꯤ ꯀꯃꯥꯏꯅ ꯆꯥꯗꯣꯔꯤꯒꯦ ꯍꯥꯏꯕꯅꯤꯗ ꯊꯑꯣꯏꯅ ꯂꯩꯔꯨꯔꯗꯤ ꯑꯗꯨ ꯄꯩꯁꯥ ꯃꯌꯥꯝ ꯆꯪꯒꯅꯤ ꯑꯗꯨ ꯅꯪ ꯑꯗꯨ ꯄꯩꯁꯥꯗꯨ ꯄꯨꯊꯣꯛ ꯂꯩꯔꯁꯦ ꯍꯥꯏꯔꯁꯨ ꯑꯁ ꯁꯤꯗꯤ ꯑꯣꯛ ꯀꯦꯖꯤ ꯑꯃ ꯆꯥꯕꯅ ꯐꯔꯦ ꯑꯃꯨꯛ ꯇꯧꯔꯀꯅꯤ ꯅꯪ ꯀꯩꯅꯣꯝ ꯅꯪ ꯍꯥꯏꯅꯤꯡꯉꯤꯁꯦ ꯊꯣꯡꯕ ꯍꯩꯔꯒ ꯍꯥꯏꯒꯦ ꯍꯥꯏꯔꯣ ꯅꯠꯇ꯭ꯔꯒ ꯄꯩꯁꯥ ꯃꯌꯥꯝ ꯄꯨꯊꯣꯛꯄ ꯉꯝꯅꯤ ꯍꯥꯏꯔꯒ ꯍꯥꯏꯒꯦ ꯍꯥꯏꯔꯣ ꯑꯗꯨꯁꯨ ꯅꯠꯇꯦ ꯑꯅꯤꯃꯛ ꯅꯪ ꯆꯩ ꯂꯥꯛꯀꯅꯤ ꯅꯪ
ꯑꯗꯨꯒꯤꯗꯤ ꯑꯣꯛꯁꯥꯅꯗꯤ ꯐꯕ ꯐꯕꯗꯤ ꯐꯔꯦꯕ ꯑꯗꯣ ꯆꯤꯛꯀꯟ ꯕꯤꯔꯌꯥꯅꯤꯗꯣ ꯑꯩ ꯌꯨꯇ꯭ꯌꯨꯕꯇ ꯌꯦꯡꯉꯝꯕꯅꯦꯕ ꯃꯣꯏꯒꯤꯁꯦ ꯌꯥꯝ ꯊꯤꯅ ꯃꯑꯣꯡ ꯇꯥꯅ ꯇꯧꯋꯦꯕ ꯑꯩ ꯍꯥꯏꯐꯦꯠꯇꯪꯗꯤ ꯍꯩꯗꯧꯕ ꯃꯥꯜꯂꯦ ꯅꯪꯅ ꯍꯣꯏ ꯈꯛꯇ ꯍꯥꯏꯔꯛꯑꯣꯕ
ꯇꯧꯕ ꯊꯕꯛꯇ ꯗꯦꯃꯣꯒꯤ ꯇꯥꯏꯞꯇ ꯇꯧꯕꯗꯤ ꯀꯥꯟꯅꯗꯦ ꯑꯦꯛꯁꯄꯤꯔꯤꯌꯦꯟꯁ ꯇꯧꯕꯗꯤ ꯌꯥꯔꯣꯏ ꯅꯪ ꯍꯥꯟꯅ ꯂꯩꯔꯣ ꯑꯦꯛꯁꯄꯤꯔꯤꯌꯦꯟꯁ ꯇꯧꯖꯔꯣ ꯌꯥꯔꯦ ꯍꯩꯔꯦ ꯍꯥꯏꯔꯀꯥꯟꯗ ꯇꯧꯁꯦ ꯍꯥꯏꯕꯗꯤ ꯑꯃ ꯅꯠꯇꯕꯤꯗ ꯍꯧꯖꯤꯛ ꯃꯌꯥꯝ ꯆꯪꯉ ꯂꯩꯁꯤꯜꯂꯨꯔꯒ ꯅꯪꯅ ꯊꯣꯛ ꯃꯣꯛ ꯁꯥꯟꯅꯈ꯭ꯔꯒ ꯅꯪ ꯑꯩꯈꯣꯏ ꯀꯃꯥꯏꯅ ꯇꯧꯗꯣꯔꯤꯒꯦ ꯍꯥ
ꯊꯣꯛ ꯃꯣꯛꯇꯨ ꯑꯗꯨꯝ ꯌꯥꯎꯔꯂꯣꯏꯔꯦ ꯀꯩꯅꯣ
ꯑꯗꯨꯗꯤ ꯃꯁꯥꯁꯦ ꯅꯪꯅ ꯇꯧꯕꯤꯔꯤꯔꯥ ꯃꯦꯆꯤꯟꯅ ꯇꯧꯍꯟꯕ꯭ꯔꯥ ꯈꯨꯠꯅ ꯇꯧꯕ꯭ꯔꯥ ꯀꯃꯥꯏꯅ ꯇꯧꯒꯦ
ꯑ ꯃꯁꯤꯟꯁꯨ ꯂꯩ ꯑꯗꯒꯤ ꯍꯥꯏꯐꯦꯠꯇꯪ ꯈꯨꯠꯅꯁꯨ ꯑꯗꯨ ꯃꯄꯥ ꯃꯄꯥ ꯌꯧꯗꯕꯗꯣ ꯈꯤꯇꯪ ꯑꯩꯅ ꯁꯨꯝ ꯑꯥ
ꯅꯝꯕꯤꯕ ꯅꯝꯕꯤꯕ
ꯇꯁꯆꯞ ꯅꯝꯕꯤꯕ ꯑꯦꯟ ꯎ ꯀꯩꯅꯣ ꯑꯦꯛꯖꯦꯛ ꯀꯩꯅꯣꯗꯨ ꯍꯥꯏꯐꯝ ꯊꯣꯛꯇ꯭ꯔꯦ ꯑꯗꯨꯒꯤꯅꯦ ꯑꯥ ꯅꯝꯕꯤꯕ ꯍꯥꯏꯗꯣꯏꯔꯥ
ꯇꯦ ꯇꯥꯃꯤꯜ ꯃꯆꯥꯁꯤꯅ ꯇꯧꯖ ꯁꯥꯔꯤꯁꯦ
ꯀꯦꯗꯤꯕꯨ ꯅꯪ ꯂꯩꯃꯤꯟꯅꯕꯁꯦ ꯌꯥꯝ ꯋꯥꯏꯅꯦ
ꯀꯦꯝ ꯋꯥꯅꯤꯡꯉꯥꯏ ꯂꯩꯇꯦ ꯑꯩꯅ ꯍꯥꯏꯁꯤ ꯌꯥꯝ ꯀꯃꯟ ꯑꯣꯏꯕ ꯌꯥꯝ ꯂꯥꯏꯕ ꯃꯤ ꯑꯄꯨꯝꯕꯅ ꯈꯪꯕ ꯌꯥꯕ ꯄꯣꯠꯅꯤ ꯀꯣ ꯅꯪ ꯆꯩ ꯆꯥꯅꯤ
ꯑꯝ ꯕꯔꯤꯌꯥꯅꯤ
ꯌꯥꯅꯤ ꯆꯠꯁꯤ ꯅꯪ ꯀꯅꯥꯒꯤꯗ ꯆꯥꯔꯨꯔꯒꯦ ꯕꯤ꯭ꯔꯌꯥꯅꯤ ꯀꯥꯏꯗ ꯂꯩꯒꯦ ꯑꯍꯥꯎꯕ
ꯀꯩꯅꯣꯒꯤꯗꯣ ꯃꯥꯏ ꯔꯤꯄꯣꯠ ꯃꯥꯗꯤ ꯄꯣꯠꯀꯤꯗꯣ ꯑꯗꯨꯗꯗꯤ ꯂꯩꯕꯅꯦꯕ ꯑꯗꯨ ꯑꯗꯨꯅ ꯕꯦꯁ ꯈ꯭ꯋꯥꯏꯗꯒꯤ ꯑꯍꯥꯎꯕ ꯑꯗꯒꯤ ꯅꯨꯡꯁꯨ ꯅꯨꯡꯉꯥꯏꯕ ꯃꯐꯝꯁꯨ ꯌꯥꯝꯅ ꯑꯥ ꯄꯣꯁ ꯇꯥꯕ ꯑꯗꯨꯗ ꯀꯩꯅꯣ ꯇꯧꯔꯨꯔꯦ ꯑꯗꯒꯤ ꯀꯩꯅꯣꯁꯤꯒꯤ ꯔꯥꯃꯦꯟ ꯍꯥꯏꯕ꯭ꯔꯥ ꯃꯣꯏ ꯀꯩꯅꯣꯗꯣ ꯑꯗꯨꯗꯁꯨ ꯇꯣꯉꯥꯟꯅ ꯑꯥ ꯁꯤꯒꯤ ꯀꯔꯤ ꯄꯔꯦꯡꯅꯣ ꯄꯔꯦꯡ ꯃꯃꯤꯡꯗꯣ ꯍꯦꯛꯇ ꯅꯤꯡꯁꯤꯡ ꯊꯣꯛꯇꯦ ꯑꯗꯨꯒꯤ ꯄꯔꯦꯡꯗꯨꯗꯁꯨ ꯑ- ꯑꯍꯥꯎꯕ ꯑꯃ ꯂꯩꯕꯅꯤ
ꯑꯃ ꯂꯩꯕꯅꯤ ꯅꯣꯡꯃ ꯑꯩꯅ ꯀꯩꯅꯣ ꯇꯧꯁꯦ ꯍꯥꯏꯕꯗꯨ ꯅꯪ ꯄꯩꯁꯥꯅ ꯆꯥꯁꯦ ꯍꯥꯏꯕꯗꯨ ꯅꯪ ꯅꯤꯡꯁꯤꯡ ꯊꯣꯛꯇ꯭ꯔꯕ ꯅꯪ ꯌꯨ ꯌꯣꯜ ꯅꯠꯇ꯭ꯔꯣ ꯅꯪ ꯌꯨ ꯌꯣꯜꯂꯗꯤ ꯄꯩꯁꯥ ꯌꯥꯝ ꯐꯪꯕꯅꯦ ꯅꯪ ꯌꯨ ꯌꯣꯟꯕꯒꯤ ꯄꯩꯁꯥ ꯃꯌꯥꯝꯗꯨꯅ ꯌꯨ ꯕꯣꯇꯜ ꯑꯃꯅꯤ ꯀꯥꯏꯊꯣꯛꯑꯒ ꯆꯥꯕꯗꯅꯦ ꯂꯦꯝ ꯄꯥꯅ ꯑꯣꯛꯀꯅꯤ ꯀꯣ
ꯍꯥꯏꯍꯩ
ꯍꯥꯏꯍꯩꯗꯦꯅꯦ ꯅꯪꯕꯣ ꯍꯥꯏꯍꯩꯗꯦ ꯀꯩꯅꯣ ꯅꯠꯇꯦ ꯑꯗꯨ ꯅꯪ ꯕꯤꯔꯌꯥ ꯃꯥꯥꯔꯤ ꯄꯣꯠꯀꯤꯗꯨꯗꯤ ꯃꯣꯏꯒꯤ ꯔꯥꯃꯌꯣꯟꯗꯨꯅ ꯏꯍꯥꯎ ꯍꯥꯎꯕꯅꯤꯗ ꯑꯩꯗꯤ ꯃꯣꯏ ꯕꯤ꯭ꯔꯌꯥꯅꯤꯒꯗꯨꯗꯤ ꯌꯧꯗꯦꯗ ꯎꯝ ꯃꯣꯏꯒꯤꯅ ꯃꯣꯏꯒꯤ ꯈ꯭ꯋꯥꯏ ꯍꯥꯎꯕ ꯍꯥꯏꯔꯗꯤ ꯗꯤ ꯔꯥꯃꯤꯌꯣꯟ ꯑꯗꯨ ꯇꯥꯔꯦ ꯑꯗꯨꯒ ꯍꯧꯖꯤꯛꯀꯤ ꯔꯥꯃꯦꯟꯗꯨꯃꯗꯤ ꯑꯩꯁꯨ ꯆꯥꯗ꯭ꯔꯕꯅꯤꯅ ꯈꯪꯗꯦ ꯗꯨꯀꯥꯟꯗꯨꯕꯨꯗꯤ ꯈꯪꯉꯤ ꯑꯩꯁꯨ ꯈꯪꯕꯕꯨꯗꯤ ꯑꯗꯨ ꯀꯩꯀꯩꯕꯨ ꯐꯪꯒꯦ ꯄꯨꯂꯞ ꯐꯪꯕ꯭ꯔꯥ ꯀꯃꯥꯏꯅ ꯇꯧꯒꯦ ꯃꯣꯏꯒꯤ ꯁꯤꯒꯅꯦꯆꯔ ꯑꯥꯏꯇꯦꯝꯁꯦ ꯀꯩ ꯑꯣꯏꯍꯜꯂꯤꯅꯣ ꯀꯃꯥꯏꯅ ꯇꯧꯒꯦ
ꯃꯔꯤ ꯄꯣꯠ ꯀꯤꯗꯣ ꯅꯠꯇꯦꯍꯦ ꯔ꯭ꯃꯦꯟ ꯒꯤꯗꯣ
ꯑꯥ ꯑꯥ ꯀꯤ ꯔꯥꯃꯦꯟꯒꯤꯗꯨꯗꯤ ꯃꯣꯏ ꯑꯥ ꯃꯈꯜ ꯃꯉꯥ ꯇꯔꯨꯛ ꯑꯣꯏꯕ꯭ꯔꯥ ꯑꯗꯨꯃꯥꯏꯅꯗꯤ ꯇꯧꯕꯅꯦ ꯑꯗꯒꯤ ꯑꯇꯣꯞꯄ ꯀꯔꯤ ꯑꯇꯣꯞꯄ ꯕꯦꯔꯥꯏꯇꯤꯁꯨ ꯐꯪꯉꯦ ꯑꯇꯣꯞꯄ ꯕꯦꯔꯥꯏꯇꯤ ꯁꯨ ꯐꯪꯉꯤ
ꯀꯔꯤ ꯀꯔꯤꯅꯣꯕ ꯐꯪꯉꯤꯁꯦ
ꯎꯝ ꯃꯣꯏ ꯃꯦꯅꯨꯗꯣ ꯑꯩ ꯅꯤꯡꯁꯤꯡ ꯊꯣꯛꯇ꯭ꯔꯦꯅ ꯑꯩꯗꯤ ꯔꯥꯃꯦꯟꯗ ꯈꯤꯇꯪꯅ ꯎꯔꯛꯄꯅꯦ ꯔꯥꯃꯦꯟꯗꯨ ꯑꯣꯡꯂꯤ ꯔꯥꯃꯦꯟ ꯍꯥꯏꯇꯥꯔꯦ ꯑꯩꯅ ꯌꯦꯡꯉꯛꯏꯁꯦ ꯑꯗꯨ ꯑꯇꯣꯞꯄꯗꯤ ꯏꯁꯀꯤꯝꯃꯤꯡ ꯍꯥꯏꯗꯣꯏꯔꯥ ꯗꯔꯔ ꯌꯦꯡꯉꯒ ꯀꯩꯅꯣ ꯇꯧꯔꯦ ꯑꯈꯣꯏꯒꯤꯗꯤ ꯔꯥꯃꯦꯟ ꯔꯥꯃꯦꯟ ꯑꯁꯤꯒꯤꯁꯤ ꯄꯤꯔꯛ ꯑꯣ ꯂꯣꯏꯔꯦ ꯐꯅꯌꯥꯝꯗꯤ ꯇꯩꯍꯧꯕꯅꯦ ꯅꯣꯡꯃ ꯌꯦꯡꯨꯁꯤ ꯌꯦꯡꯉꯨꯁꯤ ꯍꯥꯏꯕ꯭ꯔꯣ
ꯑꯁ ꯑꯗꯨꯒꯤꯗꯣ ꯃꯣꯏꯒꯤꯗꯣ ꯌꯥꯝꯅ ꯐꯤꯟꯁꯤ ꯑꯣꯏꯗ ꯄꯩꯁꯥ ꯀꯩꯁꯨ ꯌꯥꯝꯅ ꯀꯩꯅꯣ ꯑꯣꯏꯕꯗꯣ ꯑꯁꯥꯡꯒꯤ ꯑꯗꯨꯃꯥꯏꯅ ꯔꯤꯖꯅꯦꯕꯜꯗꯣ ꯑꯣꯏꯔꯒꯁꯨ ꯑꯈꯣꯏꯗꯗꯤ ꯈꯤꯇꯪ ꯋꯥꯒꯗꯕ ꯃꯥꯜꯂꯦ ꯍꯥꯏꯕꯗꯤ ꯃꯣꯏꯗꯣ ꯈꯔ ꯌꯣ ꯌꯥꯝꯅ ꯇꯧꯋꯦꯕ ꯑꯗꯨꯅ ꯑꯥ ꯃꯑꯣꯡ ꯌꯦꯡꯁꯦ
ꯍꯣꯏ ꯑꯗꯨꯏꯗꯤ ꯌꯦꯡꯉꯁꯤ ꯍꯥꯏꯇꯥꯔꯦ ꯊꯝꯃꯒꯦꯅꯦ ꯉꯁꯤꯒꯤꯗꯤ
ꯅꯪ ꯆꯥꯛ ꯆꯥꯕꯣ
ꯆꯥꯗ꯭ꯔꯤꯌꯦ ꯆꯥꯒꯦ ꯇꯧꯔꯦ
ꯀꯩ ꯍꯤꯅꯖꯥꯡ ꯆꯥꯗꯣꯏꯅꯣ
ꯈꯪꯗ꯭ꯔꯤꯗ
ꯐꯔꯦ ꯑꯗꯨꯗꯤ ꯎꯝ ꯆꯥꯛꯆꯥꯥ ꯇꯣꯛꯑꯒ ꯍꯥꯏꯔꯛꯑꯣ ꯑꯃꯨꯛ ꯀꯣꯟꯅ ꯐꯥꯎꯅꯔꯁꯤ ꯆꯥꯛꯆꯥ ꯇꯣꯛꯑꯒ
ꯍ ꯍꯣ ꯍꯣ
ꯎꯝ ꯐꯔꯦ ꯐꯔꯦ ꯃꯪ ꯐꯔꯁꯤ